ꯍ ꯇꯧꯅꯔꯛꯀꯦ ꯇꯧꯔꯒ ꯑꯃꯨꯛꯀ ꯑꯩꯩꯅ ꯑꯃꯨꯛꯀ ꯇꯝꯅꯔꯛꯀꯦ ꯇꯧꯔꯒ ꯅꯪꯗꯦꯕ
ꯑ ꯑꯏꯕꯗꯒꯤ ꯇꯧꯕꯅꯦ ꯁꯤꯁꯦ ꯁꯤꯅ ꯑꯩꯅ ꯍꯥꯏꯗꯣ ꯑꯗꯨ ꯑꯗꯨꯝ ꯌꯥꯔꯕꯅꯤ ꯇꯥꯃꯣ ꯀꯣ
ꯍꯣꯏ ꯑꯗꯨꯗ ꯃꯊꯪ ꯁꯨꯃꯥꯏꯅ ꯇꯧꯔꯁꯨ ꯆꯞ ꯃꯥꯟꯅꯩꯌꯦ ꯀꯩꯁꯨꯝ ꯀꯥꯏꯗ
ꯃꯅꯗ ꯃꯥꯅꯗꯤ
ꯎ
ꯑꯩꯈꯣꯏꯅ ꯈꯪꯕ ꯑꯩꯈꯣꯏꯅ ꯈꯪ ꯑ ꯇꯥꯗ꯭ꯔꯦ ꯄꯕꯥ ꯇꯂꯦ
ꯍꯣꯏ ꯍꯣꯏ ꯍꯥꯏꯕ
ꯑꯩꯈꯣꯏꯅ ꯈꯪꯗꯕ ꯄꯣꯠꯇꯗꯤ ꯈꯪꯗꯕꯤ ꯉꯥꯏꯍꯥꯛ ꯊꯝꯗꯧꯕ ꯑꯩꯒꯤ ꯑꯃꯥꯛ ꯍꯦ ꯀꯣꯔ ꯃꯥꯡꯕꯗꯣ ꯈꯪꯕ꯭ꯔꯥ ꯑꯃ ꯍꯥꯏꯗꯤ ꯏꯆꯦꯗꯨꯅ ꯁꯤꯗꯤ ꯌꯥꯔꯗꯕꯅꯤ ꯁꯤꯗꯤ ꯌꯥꯔꯗꯕꯅꯤ ꯆꯠꯂꯁꯤ ꯊꯕꯛꯇꯣ ꯍꯥꯏꯖꯤꯜꯂꯨꯕꯗꯣ ꯑꯩꯅꯁꯨ ꯑꯗꯨꯃꯥꯏꯅ ꯃꯥꯅ ꯊꯕꯛꯇꯣ ꯆꯠꯂꯁꯦ ꯍꯥꯏꯕꯒꯤ ꯑꯩꯁꯨ ꯊꯕꯛꯇꯣ ꯆꯠꯁ ꯁꯤꯜꯂꯨꯔꯒ ꯂꯥꯁꯇ ꯊꯕꯛ ꯇꯧ ꯆꯠꯄꯩ ꯑꯗꯨꯃꯥꯏꯅ ꯇꯧꯔꯒ ꯐꯪꯁꯟ ꯇꯧꯔꯝꯗꯕꯗꯣ ꯐꯪꯁꯟꯗꯤ ꯍꯧꯔꯅꯤ ꯍꯥꯏꯔꯒ ꯑꯗꯨꯃꯥꯏꯅ ꯐꯪꯁꯟ ꯇꯧꯔꯝꯗꯕꯗꯣ ꯑꯗꯨꯗꯨꯅ ꯑꯩꯈꯣꯏꯅ ꯈꯪꯗ꯭ꯔꯤꯕ ꯄꯣꯠꯇ ꯆꯠꯁꯤꯟꯕꯗꯣ ꯌꯥꯝ ꯀꯥ ꯍꯦꯟꯅ ꯆꯠꯁꯤꯟꯕꯗꯣ ꯁꯤ ꯐꯠꯇꯦ ꯍꯥꯏꯕ ꯑꯩꯅ ꯍꯥꯏꯕꯗꯤ ꯍꯥꯏꯗꯤ ꯍꯧꯖꯤꯛꯁꯦ ꯍꯥꯏꯗꯤ ꯀꯩ ꯍꯥꯏꯅꯣ
ꯍꯣꯏ ꯏꯌꯥꯝꯕ
ꯎꯝ ꯑꯗꯩꯗꯤ ꯑꯦꯛꯖꯥꯝ ꯃꯇꯝꯁꯨ ꯌꯥꯝꯗ꯭ꯔꯦꯗꯅ ꯑꯩꯈꯣꯏꯒꯤꯁꯦ ꯍꯥꯏꯗꯤ ꯀꯣꯂꯦꯖ ꯀꯥꯕ ꯂꯣꯏꯁꯤꯟꯈ꯭ꯔꯦꯗꯅ ꯍꯧꯖꯤꯛ ꯑꯗꯨꯗꯨꯅ ꯑꯦꯛꯖꯥꯝ ꯌꯥꯝꯗ꯭ꯔꯀꯥꯟꯁꯤꯗ ꯑꯃꯨꯛꯀ ꯂꯦꯛꯇꯣ ꯀꯩꯝ ꯇꯥꯍꯧꯗ꯭ꯔꯗꯤ ꯑꯥ ꯑꯦꯛꯖꯥꯝ ꯀꯃꯥꯏꯅ ꯄꯥꯁ ꯇꯧꯗꯣꯏꯅꯣꯕ ꯑꯗꯨꯗꯨꯒꯤ ꯑꯗꯨꯃꯥꯏꯅ ꯐꯖꯅ ꯂꯥꯏꯔꯤꯛꯇꯣ ꯄꯥꯅꯕ ꯇꯧꯔꯒ ꯐꯖꯅ ꯈꯪꯉꯀꯥꯟꯗ ꯐꯪꯁꯟꯗꯣ ꯂꯩ ꯂꯩꯇꯦꯗꯣ ꯈꯪꯉꯀꯥꯟꯗ ꯑꯗꯨꯝ ꯐꯪꯁꯟꯗꯨꯗꯤ ꯆꯠꯄ ꯌꯥꯏꯗꯅꯀꯣꯅ
ꯑꯗꯣ ꯅꯪ ꯐꯣꯟꯗꯨ ꯑꯗꯨꯝ ꯊꯥꯖꯟꯗ꯭ꯔꯦꯅꯦ ꯉꯁꯤꯁꯨ
ꯑꯗꯣ ꯈꯪꯗꯦ ꯄꯣꯠ ꯆꯩꯩꯗꯤ ꯊꯥꯕ ꯂꯣꯏꯈ꯭ꯔꯦ ꯑꯗꯒꯤ ꯃꯥꯗꯣ ꯂꯣꯏꯅꯗꯤ ꯁꯤꯟ ꯇꯧꯔꯤ ꯑꯗꯨꯒ ꯑꯗꯨꯝ ꯀꯩꯝꯇ ꯍꯥꯏꯔꯛꯇ꯭ꯔꯦ ꯆꯦꯡꯃꯧꯛ ꯂꯥꯎꯔꯛꯇ꯭ꯔꯔꯤ
ꯑꯩ ꯍꯥꯏꯒꯦ ꯌꯦꯡꯂ ꯀ ꯊꯥꯖꯕꯅꯤ
ꯍꯌꯦꯡꯂꯥ ꯀꯩꯅꯣ ꯊꯥꯖꯤꯜꯂꯣ ꯑꯗꯨꯃꯥꯏꯅ ꯍꯥꯏꯗꯤꯔꯥ
ꯑꯥ
ꯈꯪꯗꯦꯗ ꯑꯩꯅ ꯑꯗꯨꯝ ꯍꯪꯉꯁꯦ ꯑꯩ
ꯁꯥꯕꯔ ꯆꯤꯟꯕꯁꯨ ꯇꯧꯕꯅꯦ ꯑꯩꯒꯤ ꯊꯥꯖꯤꯟꯕꯩꯗꯣ ꯑꯗꯨ ꯆꯤꯟꯕꯒꯤꯀꯣ ꯍꯥꯏꯗꯤ ꯆꯞ ꯄ ꯈꯣꯠꯄ ꯈꯔ ꯁꯨꯝ ꯇꯧꯋꯦ ꯍꯥꯏꯗꯤ ꯃꯣꯏ ꯅꯍꯥꯟꯗ ꯁꯨꯝ ꯐꯣꯟꯗꯣ ꯃꯥꯅ ꯍꯥꯏꯔꯗꯣ ꯐꯣꯟꯗ ꯑꯗꯨꯝ ꯊꯥꯖꯤꯟꯅꯕꯒꯤꯅꯦ ꯍꯥꯏꯕ ꯆꯠꯄꯤꯗꯣ ꯑꯗꯨꯣ ꯂꯥꯁ ꯗꯦꯠ ꯌꯧꯁꯤꯜꯂꯛꯑꯒꯅ ꯑꯃꯨꯛ ꯍ ꯆꯠꯄ ꯀꯅꯤ ꯍꯥꯏꯕ ꯎ
ꯎꯝ ꯑꯗꯣ ꯀꯩ ꯍꯥꯏꯇꯥꯔꯦ ꯑꯩꯅ ꯍꯥꯏꯅꯤꯡꯕꯗꯤ ꯅꯨꯃꯤꯗꯥꯡꯁꯨ ꯅꯨꯃꯤꯗꯥꯡꯅꯤꯗꯅ ꯑꯗꯨꯒꯤ ꯈꯟ ꯌꯥꯝ ꯅꯨꯃꯤꯗꯥꯡ ꯍꯥꯏꯁꯦ ꯌꯥꯝ ꯊꯦꯡꯉꯦꯅ ꯑꯩꯈꯣꯏ ꯃꯤ ꯆꯥꯛ ꯆꯥꯅꯕ ꯇꯣꯛꯅꯕ ꯃꯇꯝ ꯑꯣꯏꯕꯅꯤꯅ ꯑꯗꯨꯝꯕꯗꯨꯣ ꯂꯩꯔꯣꯏꯗ꯭ꯔꯅꯗꯤ ꯈꯟꯕ
ꯍꯧꯖꯤꯛ ꯍꯪꯒꯦꯁꯨ ꯍꯪꯉꯣ ꯑꯩꯒꯤꯗꯣ ꯑꯗꯨꯝ ꯌꯥꯗ꯭ꯔꯕ
ꯍꯌꯦꯡ ꯑꯣꯏꯅ ꯍꯪꯉꯁꯤ
ꯍꯥꯏꯗꯤ ꯃꯇꯝꯁꯨ ꯈꯔ
ꯅ ꯅꯪꯅ ꯄꯥꯝꯕ ꯃꯑꯣꯡꯗꯨꯗ ꯍꯦꯛ ꯇꯧꯔꯣ
ꯎꯝ ꯃꯇꯝ ꯈꯔꯁꯨ ꯂꯩꯕꯅ ꯑꯗꯨꯃꯥꯏꯅ ꯍꯥꯏꯗꯤ ꯖ ꯖ ꯍꯪꯖꯤꯟꯕꯗꯣ ꯑꯃꯨꯛ ꯀꯩꯅꯣꯝ ꯈꯟꯕꯅꯦ ꯃꯤꯅꯁꯨ ꯍꯥꯏꯗꯤ ꯊꯕꯛ ꯇꯧꯔꯝꯃꯁꯨ ꯍꯥꯏꯐꯦꯠꯇꯤ ꯑꯗꯨꯝ ꯀꯨꯏꯔꯝꯅꯤꯅꯦ ꯇꯥꯃꯣꯒꯤ ꯇꯃꯥꯏꯅ ꯊꯥꯖꯤꯟꯕꯗꯨꯁꯨ
ꯎꯝ ꯍꯥꯏꯗꯤ ꯆꯠꯄꯒꯤ
ꯎꯝ ꯆꯠꯄ ꯈꯣꯠꯄ ꯑꯗꯨꯃꯥꯏꯅ ꯑꯗꯨꯝ ꯀꯩꯒꯤꯅꯣ ꯝꯕ ꯊꯕꯛꯁꯦ ꯍꯥꯏꯗꯤ ꯒ ꯒ꯭ꯌꯥꯟ ꯇꯥꯖꯗꯕ ꯃꯤ ꯃꯥꯟꯕ ꯑ ꯑꯗꯨꯃꯥꯏꯅ ꯇꯦꯛꯁ ꯄꯪꯈꯥ ꯊꯥꯔ ꯄꯪꯈꯪꯗ ꯍꯪꯕꯁꯤꯁꯨ
ꯑꯩꯗꯤ ꯍꯪꯔꯤ
ꯍꯥꯏꯗꯤ ꯃꯣꯏꯒꯤꯁꯨ ꯗꯥꯏꯃꯟ ꯀꯥꯞꯄꯣꯅ ꯄꯩꯁꯥ ꯅꯨꯡꯁꯥ ꯂꯣꯏ ꯊꯥꯖꯤꯜꯂꯛꯑꯅꯤ ꯑꯗꯨ ꯑꯩꯅ ꯀꯥꯞꯅꯕꯅꯤꯅ ꯃꯃꯜ ꯑꯍꯣꯡꯕ ꯀꯩꯀꯥ ꯀꯣꯏꯊꯤ ꯊꯤ ꯂꯩ ꯀꯥꯟꯗ ꯃꯣꯏꯁꯦ ꯄꯪꯐꯥꯅ ꯊꯥꯖꯤꯜꯂꯛꯄꯁꯨ ꯑꯗꯨꯝ ꯌꯥꯎꯋꯦꯕꯀꯣ
ꯎꯝ
ꯑꯗꯨꯒꯤ ꯑꯗꯨꯒꯤ ꯃꯍꯨꯠꯇ ꯑꯗꯨꯝ ꯁꯤꯗꯤ ꯀꯥꯞꯄꯛ ꯇꯧ ꯂꯩꯔꯦ ꯊꯥꯛꯇꯧ ꯂꯩꯔ ꯈꯟꯗꯣꯛꯑꯒ ꯉꯥꯏꯍꯥꯛ ꯉꯥꯏꯔꯒ ꯑꯗꯨꯃꯥꯏꯅ ꯑꯗꯨꯝ ꯇꯧꯔꯁꯨ ꯂꯩ ꯌꯥꯕ ꯄꯣꯠꯅꯦꯅ ꯑꯗꯨꯃꯥꯏꯅ ꯈꯟꯕ ꯑꯗꯣ ꯉꯁꯥꯏꯗꯣ ꯃꯣꯏ ꯅꯥꯎꯃꯣꯏꯅ ꯑꯗꯨꯃꯥꯏꯅ ꯀꯣꯜ ꯇꯧꯔꯛꯑꯦꯕꯀꯣ ꯑꯩꯅ ꯍꯥꯏꯕ ꯃꯇꯝꯗ
ꯎꯝ
ꯑꯗꯒꯤ ꯁꯪꯀꯥꯔꯗꯣ ꯑꯃꯨꯛ ꯇꯧꯔꯣ ꯈꯣꯠꯂꯣ ꯑꯩꯅ ꯍꯥꯏꯕ ꯑꯗꯩ ꯃꯥꯅ ꯇꯧꯔꯨ ꯑꯩꯅ ꯈꯨꯝꯃꯤ ꯍꯥꯏꯗꯤ ꯅꯪ ꯅ ꯑꯣꯏꯅ ꯇꯧꯔꯨ ꯈꯣꯠꯂꯨꯅ ꯑꯗꯨ ꯃꯥꯅ ꯌꯥꯔꯦ ꯈꯣꯠꯂꯤ ꯑꯩ ꯁꯨꯝ ꯀꯣꯜ ꯄꯥꯏꯔꯤ ꯈꯣꯠꯂꯤ ꯑꯩ ꯅ ꯑꯣꯏꯅ ꯇꯧꯔꯒ ꯑꯗꯨꯃꯥꯏꯅ ꯇꯧꯔꯦ
ꯎꯝ
ꯑꯗꯣ ꯃꯥꯗꯨꯁꯨ ꯄꯥꯏꯔꯛꯑꯦ ꯑꯗꯒꯤ ꯋꯥꯔꯤ ꯋꯥꯇꯥꯏ ꯉꯥꯏꯍꯥꯛ ꯁꯥꯟꯅꯔꯛꯏ ꯑꯗꯗꯒꯤ ꯃꯥꯅ ꯍꯥꯏ ꯅ ꯃꯥꯁꯤ ꯍꯥꯏꯊꯔꯛꯄꯗ ꯂꯤꯁꯤꯡꯃꯨꯛ ꯑꯗꯨꯝ ꯇꯤꯡꯗꯧ ꯃꯥꯜꯂꯤ ꯈꯣꯠꯇꯧ ꯃꯥꯜꯂꯤ ꯃꯥꯗꯤ ꯍꯥꯏꯕ
ꯑꯗꯨ ꯀꯩꯗꯧꯔꯒꯦ
ꯑꯗꯨ ꯑꯗꯨꯃꯥꯏꯅ ꯍꯥꯏꯔꯦ
ꯇꯤꯡꯗꯣꯏꯁꯦ ꯒꯥꯔꯤ ꯊꯥꯎ ꯒꯥꯔꯤ ꯕꯔꯥ ꯂꯨꯄꯥ ꯆꯅꯤ ꯋꯤꯡꯒꫪꯗ
ꯑꯗꯣ ꯂꯨꯄꯥ ꯂꯤꯁꯤꯡ ꯑꯃ ꯅꯠꯇ꯭ꯔꯣ
ꯂꯨꯄꯥ ꯆꯅꯤꯖꯦ ꯂꯤꯁꯤꯡ ꯑꯃꯥ ꯑꯣ
ꯃꯥ ꯍꯥꯏ ꯀꯩꯗ ꯂꯥꯜꯂꯒꯦ
ꯑꯗꯣ ꯑꯩꯅ ꯍꯥꯏꯗꯤ ꯃꯥꯗꯣ ꯍꯥꯏꯗꯛꯄ ꯕꯔꯥꯗ ꯈꯛ ꯂꯥꯏꯅ ꯈꯟꯕ
ꯑꯗꯨ ꯗꯃꯥꯏꯅ ꯇꯧꯋꯦ ꯑꯗꯨ ꯑꯩꯅ ꯍꯥꯏꯔꯦ ꯑꯣꯖꯥ ꯑꯅꯤꯗꯣ ꯒꯥꯔꯤ ꯑꯆꯧꯕ ꯂꯩꯕꯅꯦ ꯑꯅꯤꯗꯨꯒꯤ ꯃꯅꯨꯡꯗ ꯑꯃꯗ ꯑꯗꯨꯝ ꯑꯩꯅ ꯍꯥꯏꯔꯒ ꯒ ꯌꯥꯕ꯭ꯔꯥ ꯌꯦꯡꯉꯒꯦ ꯂꯧꯕ ꯂꯥꯛꯑꯒ ꯊꯤꯟꯕ ꯂꯧꯕ ꯑꯗꯨꯃꯥꯏꯅ ꯇꯧꯕ ꯌꯥꯕ꯭ꯔꯥ ꯌꯦꯡꯉꯒꯦ ꯑꯗꯨꯃꯥꯏꯅ ꯂꯅ ꯍꯥꯏꯕ ꯑꯩꯅ
ꯎꯝ ꯅꯨꯡꯁꯤꯕꯤꯔꯛꯑꯅꯤ
ꯈꯪꯗꯦ ꯀꯩꯝ ꯀꯥꯏꯔꯣꯏ ꯀꯩꯅꯣ ꯏꯆꯝ ꯆꯝꯅ ꯍꯥꯏꯗꯧꯅꯤ
ꯌ‌ꯦꯡꯉ‌ꯣ
ꯈꯪꯗꯦ ꯐꯅ ꯈꯟꯒꯗ꯭ꯔꯥ ꯐꯔꯣꯏꯗ꯭ꯔꯥ ꯈꯟꯒꯗ꯭ꯔꯥ ꯑꯩꯅ ꯍꯥꯏꯗ‌ꯣꯏꯁꯤ ꯏꯆꯝ ꯆꯝꯅꯗꯤ ꯍꯥꯏꯗꯧꯕꯅꯤ
ꯎꯝ ꯌꯦꯡꯉ‌ꯣ ꯑꯗꯣ ꯑꯗ‌ꯣ ꯑꯇꯩꯗꯤ
ꯑꯗꯩ ꯑꯗꯨꯃꯥꯏꯅ ꯇꯧꯔꯦ ꯑꯗꯒꯤ ꯕꯤꯗꯥꯟꯗ ꯕꯤꯗꯥꯟꯗꯁꯨ ꯇꯧꯔꯦ ꯑꯗꯨ ꯕꯤꯗꯥꯟꯗ ꯕꯤꯗꯥꯟꯗꯁꯦ ꯇꯧꯕꯨꯗꯤ ꯇꯧꯔꯒ ꯀꯟꯐ꯭ꯔꯦꯟꯁ ꯊꯥꯅꯗ꯭ꯔꯦꯕꯀꯣ ꯃꯥꯅ ꯃꯥꯅ ꯍꯥꯏꯗꯤ ꯁꯪꯀꯔꯗ ꯑꯃꯨꯛ ꯑꯅꯤꯗꯣ ꯑꯥꯔꯖꯨꯟ ꯕꯤꯗꯟꯗꯗꯣ ꯏꯁꯇꯦꯇꯁ ꯎꯅꯕ ꯌꯥꯎꯕ꯭ꯔꯥ ꯈꯣꯠꯄ꯭ꯔꯥ ꯚꯤꯗꯥꯟꯗ ꯑꯗꯨ ꯎꯅꯩ ꯈꯣꯠꯂꯤ ꯑꯗꯨ ꯍꯥꯏꯔꯒ ꯑꯗꯨꯗꯤ ꯇꯧꯁꯤꯜꯂꯣ ꯈꯣꯠꯂꯣ ꯑꯗꯩ ꯍꯣꯏ ꯃꯥ ꯇꯧꯒꯦ ꯈꯣꯠꯀꯦ ꯍꯥꯏ ꯑꯗꯨꯃꯥꯏꯅ ꯊꯝꯃꯒ ꯍꯣꯜ ꯄꯤꯕꯁꯦ ꯃꯈꯣꯟ ꯊꯣꯛꯇꯕꯤꯗ ꯑꯗꯨꯝ ꯉꯥꯏꯍꯥꯛꯇꯨꯃꯤꯟꯅ ꯂꯩꯈ꯭ꯔꯦꯕꯀꯣ ꯑꯗꯒꯤ ꯃꯥꯗꯣ ꯁꯪꯀꫪꯍꫭꯏꯗ ꯋꯥ ꯂꯣꯠꯂꯦ ꯕꯤꯗꯥꯏꯟꯗꯗꯣ ꯄꯥꯏꯔꯦ ꯈꯣꯠꯂꯤ ꯑꯃ ꯑꯥꯏ ꯑꯦꯟ ꯑꯦ ꯑꯃꯟꯕꯔ ꯑꯔꯤ ꯑꯅꯧꯕꯔ ꯑꯃꯟ ꯕ꯭ꯔ ꯈꯪꯗ꯭ꯔꯦ ꯑꯗꯨꯒꯤꯗꯨꯗ ꯃꯥꯗꯨ ꯊꯕꯛ ꯇꯧꯔꯤ
ꯑ ꯑꯗꯣ ꯁꯨꯃꯥꯏꯅ ꯅꯣꯏꯅ ꯌꯥꯅꯕ ꯐꯤꯔꯦꯞꯇꯣ ꯑꯗꯨꯗ ꯑꯩꯁꯨ ꯑꯗꯨꯝ ꯌꯥꯔ ꯈꯣꯠꯂꯒꯦ ꯑꯗꯨꯃꯥꯏꯅ ꯑꯣꯏꯅ ꯍꯥꯏꯔꯛꯏ ꯍꯥꯏꯌꯦꯕꯀꯣ ꯃꯥꯗꯣ
ꯑꯗꯨ ꯅꯪ ꯍꯧꯖꯤꯛ ꯋꯥ ꯂꯣꯜꯂꯦ ꯍꯥꯏꯗ‌ꯣ ꯀꯩꯒꯤꯅꯣ ꯋꯥ ꯂꯣꯜꯂꯛꯑꯦ ꯍꯥꯏꯕ꯭ꯔꯥ ꯀꯩꯅꯣꯝ ꯍꯥꯏꯈꯤ
ꯑꯥ ꯍꯥꯏꯗꯤ ꯁꯪꯀꯔꯅ ꯑꯣꯏꯅ ꯃꯔꯣꯜ ꯂꯣꯜꯂꯛꯑꯦ ꯍꯥꯏꯕ ꯋꯥ ꯉꯥꯡꯉꯛꯑꯦ ꯍꯥꯏꯕꯗꯣ ꯍꯥꯏꯗꯤ ꯍꯣꯜꯗꯣ
ꯍꯥꯏꯗꯤ ꯁꯪꯀꯔꯅ ꯋꯥ ꯂꯣꯠꯂꯦ ꯍꯥꯏꯒꯨꯝ ꯇꯥꯕ ꯑꯩꯅ
ꯎꯝ ꯑꯗꯨ ꯑꯗꯨꯃꯥꯏꯅ ꯍꯥꯏꯕ ꯅꯠꯇꯦ ꯑꯗꯨꯃꯥꯏꯅ ꯃꯥꯅ ꯃꯔꯣꯟ ꯂꯣꯜꯂꯛꯑꯦ ꯍꯥꯏꯕꯅꯦꯕꯀꯣ ꯋꯥ ꯂꯣꯜꯂꯦ ꯍꯥꯏꯕ ꯑꯗꯨꯏꯗꯣ ꯑꯗꯨꯃꯥꯏꯅ ꯇꯧꯕꯗꯣ ꯇꯧꯔꯦ ꯑꯗꯒꯤ ꯑꯥꯔꯖꯨꯟꯗꯨꯗꯤ ꯁꯨꯡꯄꯥꯏ ꯄꯥꯏꯔꯛꯇꯔꯦ ꯍꯥꯏꯌꯦꯕꯀꯣ ꯀꯣꯜ ꯇꯧꯕꯗ ꯑꯗꯒꯤ ꯕꯤꯀꯥꯁꯇ ꯑꯃꯨꯛ ꯇꯧꯔ‌ꯦ ꯅꯝꯕꯔꯁꯨ ꯊꯤꯕꯗ ꯋꯥꯏꯑꯦꯕꯀ‌ꯣ ꯍꯥꯏꯗꯤ ꯕꯤꯀꯥꯁꯅ ꯀꯔꯤ ꯅꯝꯕꯔꯅꯣꯁꯦ ꯒ꯭ꯌꯥꯟ ꯃꯦꯟ ꯇꯥꯗꯕ ꯑꯗꯒꯤ ꯁꯪꯀꯔꯅ ꯖꯅꯤꯇꯥ ꯅꯝꯕꯔꯁꯦ ꯌꯥꯎꯋꯦꯅ ꯌꯦꯡꯕꯗꯨꯗ ꯑꯦꯗꯃꯤꯟ ꯄꯥꯏꯕꯗ ꯌꯥꯎꯔꯦ ꯍꯥꯏꯕ ꯑꯗꯨꯗꯤ ꯑꯦꯗꯃꯤꯟ ꯄꯥꯏꯗꯕ ꯃꯔꯛꯇ ꯑꯣꯏꯅ ꯌꯦꯡꯉꯁ‌ꯦ ꯑꯦꯟꯒ ꯗ꯭ꯔꯤꯝ ꯋꯥꯔꯜꯒ ꯍꯥꯏꯕ ꯑꯃ ꯌꯥꯎꯋꯦꯕꯀꯣ ꯑꯗꯨꯗ ꯑꯩꯅ ꯍꯥꯏꯗꯤ ꯅꯥꯎꯕ‌ꯣꯏꯅ ꯗ꯭ꯔꯤꯝ ꯋꯥꯔꯜ ꯇ‌ꯣ ꯕꯤꯀꯥꯁ ꯑꯣꯏꯔꯝꯅꯤ ꯕꯤꯀꯥꯁꯅꯤ ꯑꯗꯨꯅꯤ ꯇꯧꯕ ꯑꯩꯅ ꯉꯥꯏꯈꯣ ꯑꯦꯟ ꯍꯥꯏꯁꯦ ꯅꯤꯉꯣꯝꯕꯝ ꯍꯥꯏꯕ ꯑꯣꯏꯔꯝꯕꯁꯨ ꯌꯥꯏ ꯈꯣꯠ ꯄ ꯌꯥꯏ ꯅꯤꯡꯉꯣꯝꯕꯝ ꯑ‌ꯣꯏꯒꯨꯝ ꯇꯧꯕꯅꯤꯅꯀꯣ ꯑꯗꯨꯃꯥꯏꯅ ꯍꯥꯏꯔꯦ ꯍꯣꯏ ꯇꯧꯔꯁꯦꯅ ꯑꯗꯨ ꯑꯦꯟꯗꯨꯗ ꯍꯥꯟꯅ ꯇꯧꯔꯦ ꯑꯗꯨꯁꯨ ꯁꯪꯀꯔꯅ ꯃꯥꯁꯦ ꯄꯥꯏꯔꯛꯑꯦ ꯀꯟꯐ꯭ꯔꯦꯟꯁ ꯊꯥꯔꯒ ꯑꯅꯥꯎꯕ‌ꯣꯏꯁꯤꯅ ꯑꯃꯨꯛ ꯀꯥꯔꯟ ꯐꯥꯔꯟ ꯀꯥꯔꯟ ꯐꯥꯔꯟ ꯀꯣꯏꯕꯤ ꯇꯧ ꯂꯩꯔꯦ ꯑꯗꯨꯗ ꯑꯩꯅ ꯀꯕꯛ ꯍꯥꯏꯔꯦ ꯑꯗꯒꯤ ꯃꯥꯅ ꯀꯩꯅꯣ ꯗꯦꯠ ꯀꯌꯥꯗ ꯈꯥꯏꯖꯤꯟꯅꯁ‌ꯦ ꯍꯥꯏꯅꯣ ꯈꯣꯠꯄꯅꯣ ꯍꯪꯉꯦ ꯑꯗꯨꯗ ꯑꯗꯨꯝ ꯁꯨꯃꯥꯏꯅ ꯑꯩꯗꯣ ꯃꯟꯗꯦ ꯁ꯭ꯋꯥꯏꯗ ꯑꯣꯏꯅ ꯈꯥꯏꯖꯤꯟꯅꯔꯒ ꯇꯨꯏꯁꯗꯦ ꯋ‌ꯦꯅꯁꯗꯦꯗ ꯄꯣꯠ ꯂꯩꯔ ꯄꯣꯠ ꯂꯩꯕ ꯈꯣꯠꯄ ꯑꯗꯨꯃꯥꯏꯅ ꯇꯧꯕ ꯈꯣꯠꯄ ꯍꯥꯏꯔ‌ꯦ
ꯀꯔꯤ ꯋ‌ꯦꯅꯁꯗ‌ꯦꯗ ꯆꯥꯛ ꯆꯥꯟꯅꯔꯒ ꯋꯦꯅꯁꯗ ꯄꯩꯁꯥ ꯈꯥꯏꯕ ꯄꯣꯠ ꯂꯩꯗꯔꯤꯕ
ꯑꯗꯨꯅꯦ ꯍꯥꯏꯁꯦ ꯅꯠꯇꯦ ꯃꯟꯗ‌ꯦ ꯑꯗꯨꯋꯥꯏꯗ ꯈꯥꯏꯅꯔꯒ ꯑꯩꯅ ꯍꯥꯏꯗꯣ ꯃꯟꯗꯦꯗ ꯄꯩꯁꯥꯗꯨ ꯈꯥꯏꯅꯔꯒ ꯇꯨꯋꯏꯁꯗꯦꯗ ꯑꯗꯨꯃꯥꯏꯅ ꯇꯨꯋꯁꯗꯦ ꯋ‌ꯦꯅꯁ ꯀꯩꯗ ꯄꯣꯠ ꯂꯩꯕ ꯍꯥꯏꯕ ꯑꯩꯅ ꯍꯥꯏꯗ‌ꯣ
ꯋ‌ꯦꯅꯁꯗ‌ꯦꯗ ꯅ‌ꯦ ꯆꯥꯛ ꯆꯥꯟꯅꯗꯣꯏꯁꯦ ꯄꯣꯠ ꯂꯩꯕ ꯑꯗꯨ ꯅꯨꯃꯤꯠꯇ ꯂꯩꯔꯗꯤ ꯀꯔꯤ ꯊꯣꯡꯉ ꯀꯩꯗꯧꯗ‌ꯣꯏꯅꯣ
ꯁꯨꯝ ꯑꯩꯅ ꯋꯥꯗꯨ ꯑꯗꯨꯃꯥꯏꯅ ꯍꯥꯏꯕꯅꯤ ꯍꯥꯏꯕ ꯑꯗꯨꯗ ꯃꯥꯅ ꯍꯥꯏꯔ‌ꯦ ꯃꯥꯁꯨ ꯍꯣꯏ ꯑꯗꯨꯝ ꯑꯗꯨꯝ ꯑꯣꯀꯦ ꯇꯥꯕ ꯀꯥꯟꯗ ꯑꯗꯨꯝ ꯇꯥꯔꯛꯑꯣ ꯈꯣꯠꯂꯣ ꯑꯗꯨꯝ ꯔꯦꯗꯤ ꯂꯩꯔꯦ ꯈꯣꯠꯂꯦ ꯑꯗꯨꯝ ꯍꯥꯏꯔꯦ ꯑꯗꯒꯤ ꯑꯩꯅ ꯅꯍꯎꯕꯩꯗ ꯄꯩꯁꯥꯁꯤ ꯅꯪ ꯑꯣꯏꯅ ꯄꯥꯔꯒꯦꯔꯥ ꯈꯣꯠꯂꯒꯦꯔꯥ ꯅꯪ ꯁꯨ ꯄꯣꯠ ꯂꯩꯗꯧ ꯂꯩꯕꯅꯤꯅ ꯍꯥꯏꯕ ꯑꯗꯨꯗ ꯃꯥꯅ ꯍꯥꯏꯁꯤꯅ ꯅꯨꯄꯤꯔꯣꯝꯅ ꯑꯣꯏꯅ ꯄꯥꯏꯁꯤꯅꯤ ꯑꯗꯨꯒ ꯂꯩꯗꯧꯕ ꯄꯣꯠꯇꯨꯒꯤ ꯃꯁꯤꯡꯗꯣ ꯃꯣꯏꯅ ꯊꯥꯔꯛꯄ ꯈꯣꯠꯄ ꯃꯔꯥꯏꯅ ꯇꯧꯖꯅꯤꯅ ꯍꯥꯏꯕ
ꯎ ꯎꯝ
ꯑꯗꯨ ꯁꯪꯀꯩ ꯏꯕꯥꯅꯤꯅ ꯅꯪꯅ ꯑꯣꯏꯅ ꯄꯥꯏꯔꯨ ꯈꯣꯠꯂꯨ ꯅꯨꯄꯥꯒꯤꯁꯦ ꯍꯥꯏꯗꯤ ꯅꯪꯁꯨ ꯄꯣꯠꯇꯣ ꯂꯩꯗꯧꯅꯤꯅ ꯑꯗꯣ
ꯎꯝ
ꯃꯥꯁꯦ ꯑꯃꯨꯛ ꯀꯩ ꯀꯣꯛꯅꯣ ꯈꯪꯗꯦ ꯍꯥꯏꯗꯤ ꯕꯣꯏꯂꯔ ꯑꯣꯏꯔꯗꯤ ꯆꯥꯔꯣꯏ ꯈꯣꯠꯂꯣꯏ ꯑꯗꯨ ꯇꯧꯔꯣꯏ ꯑꯗꯥ ꯇꯧꯔꯣꯏ ꯑꯃꯨꯛ ꯇꯧꯔꯦ ꯅꯪ ꯆꯥꯟꯅꯗꯣꯏꯁꯤ ꯌꯦꯟ ꯆꯥꯟꯅꯗꯧ ꯅꯠꯇꯦ ꯈꯣꯠꯇꯦ ꯃꯥ ꯉꯥꯡꯉ‌ꯦ ꯁꯪꯀꯔꯅꯁꯨ ꯑꯩꯅꯁꯨ ꯀꯔꯤꯅꯣ ꯅꯪꯒꯤ ꯀꯣꯏꯂꯔꯗ ꯌꯥꯝ ꯆ‌ꯣꯞꯄ ꯈꯣꯠꯂꯗꯥꯏ ꯉꯥꯡꯉꯤ ꯑꯗꯣ ꯄꯩꯁꯥꯗꯨꯁꯨ ꯍꯥꯏꯐꯦꯠ ꯉꯥꯏꯍꯥꯛ ꯄꯥꯟꯅꯔ‌ꯦ ꯑꯗꯨ ꯄꯥꯟꯅꯕꯗꯨꯗꯁꯨ ꯍꯥꯏꯗꯤ ꯉꯥꯅꯨ ꯆꯥꯟꯅꯁ‌ꯦ ꯊꯥꯔꯒ ꯉꯥꯅꯨ ꯑꯃꯒ ꯌꯦꯟ ꯑꯃꯒ ꯇꯪꯈꯥꯏ ꯇꯪꯈꯥꯏ ꯇꯧꯕꯗꯨꯗꯤ ꯉꯥꯨꯒꯩꯁꯨ ꯌꯥꯝ ꯊꯣꯛꯑꯔꯣꯏꯗꯅ ꯉꯥꯅꯨꯒꯤꯕꯤ ꯍꯛꯇ ꯆꯥꯟꯅꯗꯧꯅꯤꯗꯅ
ꯎꯝ
ꯑ ꯑꯗꯨꯗꯨꯒꯤ ꯑꯗꯨꯃꯥꯏꯅ ꯍꯥꯏꯗꯣ ꯐꯔꯛ ꯇꯥꯔꯅꯤ ꯉꯥꯅꯨ ꯑꯅꯤ ꯑꯗꯨꯝ ꯇꯧꯔꯁꯤꯦ ꯀꯣꯏꯂꯔꯗꯣ ꯍꯥꯏꯗꯤ ꯎꯝ ꯑꯩꯅ ꯀꯌꯥꯃꯨꯛꯅ ꯈꯣꯠꯄꯅ ꯍꯥꯏ ꯃꯥꯅ ꯑꯅꯤ ꯇꯪꯈꯥꯏ ꯑꯅꯤ ꯑꯍꯨꯝ ꯑꯗꯩ ꯃꯔꯤ ꯌꯧꯕ ꯌꯧꯕ ꯌꯥꯏ ꯌꯧꯔꯝ ꯆꯠꯇꯕ ꯌꯥꯏ ꯑꯗꯨꯃꯥꯏꯅ ꯍꯥꯏꯕ ꯀꯣꯏꯂꯔ ꯂꯩ ꯍꯥꯏꯌꯦꯕꯀꯣ
ꯎꯝ
ꯆꯥꯎꯔꯦ ꯍꯥꯏꯔꯣ ꯑꯗ ꯑꯩꯅ ꯑꯅꯤ ꯑꯅꯤ ꯇꯪꯈꯥꯏ ꯑꯅꯤ ꯇꯪꯈꯥꯏꯗꯣ ꯑꯅꯤ ꯊꯣꯛꯀꯗꯕ ꯂꯩꯕ꯭ꯔꯅ ꯍꯪꯉꯦꯕꯀꯣ
ꯎꯝ ꯀꯩꯅꯣ ꯑꯅꯤ ꯇꯧ ꯃꯈꯥꯏꯗ ꯑꯩꯅꯤ ꯊꯣꯛꯀꯗ꯭ꯔꯥ ꯍꯥꯏꯁꯦ
ꯍꯥꯏ ꯅꯠꯇꯦ ꯅꯠꯇꯦ ꯁꯣꯏꯅꯤ ꯍꯥꯏꯗꯤ ꯑꯅꯤ ꯇꯪꯈꯥꯏꯗꯣ ꯑꯗꯨꯝꯕꯗ ꯑꯅꯤ ꯑꯣꯏꯅ ꯂꯧꯔꯁꯤꯅꯅ ꯍꯥꯏꯒꯦ ꯇꯧꯕ ꯑꯗꯨꯗ ꯈꯔ ꯃꯥꯗꯤ ꯑꯗꯨꯗꯤ ꯈꯔ ꯄꯤꯛꯄꯩ ꯇꯠꯇꯧꯋꯦ ꯈꯣꯠꯂꯤ ꯑꯍꯨꯝ ꯈꯔ ꯍꯦꯟꯕ ꯅꯠꯇ꯭ꯔ ꯃꯔꯤ ꯑꯗꯨꯃꯥꯏꯅ ꯇꯥꯕ ꯑꯃ ꯑꯣꯏꯅ ꯒ꯭ꯌꯥꯟ ꯂꯧꯔꯁꯦ ꯍꯥꯏꯕ ꯑꯗꯨꯒ ꯄꯩꯁꯥ ꯄꯩꯁꯥ ꯍꯪꯉꯦ ꯄꯩꯁꯥꯗꯨꯅ ꯑꯃ ꯀꯦ ꯖꯤ ꯑꯃꯗ ꯆꯍꯨꯝ ꯅꯠꯇ꯭ꯔꯒ ꯆꯅꯤ ꯅꯥꯏꯟꯇꯤꯗꯨꯒꯤ ꯔꯦꯠꯇ ꯑꯗꯣ ꯄꯩꯁꯥꯗꯤ ꯀꯔꯤꯝ ꯈꯜꯂꯨꯔꯅꯣ ꯁꯥꯇꯣ ꯑ ꯍꯥꯏꯌꯣ ꯑ ꯑꯗꯨ ꯑꯗꯨꯃꯥꯏꯅ ꯍꯥꯏꯌꯦꯕꯀꯣ ꯑ ꯁꯥꯟ ꯇꯣꯝꯝꯕ ꯍꯣꯏꯒꯤꯅꯤ ꯃꯣꯏ ꯌꯣꯜꯂꯣꯏꯗꯦ ꯍꯥꯏꯕꯅꯤ ꯑꯗꯣ ꯂꯧꯗ ꯂꯧ ꯑꯗꯨ ꯑꯣꯏꯔꯗꯤ ꯑꯩꯅ ꯊꯣꯛꯄ ꯑꯗꯨꯝ ꯇꯧꯔꯒꯦ ꯈꯣꯠꯂꯒꯦ ꯏꯆ ꯏꯅꯥꯎꯕꯅ ꯍꯥꯏꯁꯤꯦ ꯑꯗꯣ ꯑꯗꯨ ꯑꯗꯨꯃꯥꯏꯅ ꯇꯧꯋꯦ ꯍꯥꯏꯗꯤ ꯀꯣꯏꯂꯔꯗ ꯑꯗꯨꯝ ꯀꯦꯖꯤ ꯑꯗꯨꯃꯥꯏꯅ ꯑꯍꯨꯝ ꯃꯔꯤꯗꯨꯅ ꯑꯗꯨꯝ ꯌꯥꯒꯗ꯭ꯔꯥ ꯑꯩꯈꯣꯏ ꯈꯔꯒꯤꯗꯣ
ꯌꯥꯅꯤꯌꯦ ꯃꯦꯗꯥꯥꯟꯒ ꯀꯩꯅꯣ ꯈꯛꯇꯅꯦ ꯑꯗꯣ ꯑꯩꯈꯣꯏꯗꯤ ꯑꯌꯥꯝꯕꯅ ꯉꯥꯅꯨ ꯆꯥꯟꯅꯗꯣꯏꯅꯦ ꯌꯦꯡ ꯉꯥꯅꯨꯒ ꯊꯣꯡꯕꯁꯦ ꯉꯥꯅꯨꯅ ꯑꯗꯨꯝ ꯍꯦꯟꯅ ꯀꯩꯅꯣ ꯆꯥꯗꯣꯏꯅꯦ
ꯑꯥ ꯑꯗꯨꯕꯨꯗꯤ ꯆꯥꯗꯣꯏꯅꯤ ꯄꯥꯛꯄꯨ ꯀꯩꯁꯨ ꯁꯣꯛꯅꯔꯣꯏꯕꯀꯣ ꯑꯗꯣ ꯌꯦꯟꯁꯥꯡ ꯉꯥꯅꯨꯗꯣ ꯍꯥꯎꯇ꯭ꯔꯀꯥꯟꯗ ꯌꯦꯟꯗ ꯑꯗꯨꯃꯥꯏꯅ ꯁꯣꯛꯅꯗꯧ ꯃꯉꯥꯏꯔꯦꯕꯀꯣ ꯊꯣꯡꯕ ꯍꯩꯇ꯭ꯔꯀꯥꯟꯗ
ꯃꯥꯅꯦ ꯂꯩꯇ꯭ꯔꯀꯥꯟꯗ ꯂꯣꯏ ꯀꯣꯟꯠꯅꯗꯦ ꯍꯥꯏꯔ ꯀꯥꯟꯗ ꯌꯦꯟꯗꯣ ꯊꯦꯡꯅꯔꯦ
ꯎꯝ ꯀꯣꯟꯅꯗꯕ ꯑꯃ ꯍꯥꯎ ꯍꯥꯎꯇꯕ ꯑꯃ ꯑꯗꯨꯃꯥꯏꯅ ꯇꯧꯔꯀꯥꯟꯗ
ꯑꯃꯗꯨꯅ ꯍꯦꯟꯅ ꯀꯩꯅꯣ ꯇꯧꯋꯦ ꯍꯥꯏ ꯄꯥꯝꯅ ꯃꯍꯥꯎꯁꯨ ꯉꯥꯅꯨꯅ ꯍꯦꯜꯂꯤꯗꯅ
ꯎꯝ ꯑꯗꯨ ꯑꯗꯨꯃꯥꯏꯅ ꯇꯧꯋꯦ ꯑꯗꯨꯃꯥꯏꯅ ꯉꯥꯡꯅꯔꯦꯕꯀꯣ ꯍꯥꯏꯐꯦꯠ ꯄꯣꯠꯇꯣ ꯄꯣꯠꯀꯤ ꯍꯥꯏꯗꯤ ꯁꯥꯡꯉꯅꯤ ꯑꯗꯨꯒꯤ ꯋꯥꯔꯤꯗ ꯉꯥꯡꯅꯔꯦ ꯑꯗꯩ ꯁꯪꯀ ꯑꯃꯨꯛ ꯀꯥꯉ ꯀꯥꯉ ꯑꯃꯨꯛ ꯇꯧꯔꯦ ꯀꯪꯉꯥ ꯑꯃꯗꯕꯨ ꯃꯤ ꯂꯣꯏ ꯆꯥ ꯃꯤ ꯇꯔꯥꯃꯔꯤ ꯗꯣ
ꯁꯥꯔ ꯅ ꯁꯨ ꯅꯍꯥꯟ ꯀꯥꯡꯉꯥꯗꯤ ꯆꯥꯕ꯭ꯔꯥ ꯀꯥꯡꯉꯥ ꯇꯧꯁꯤꯔꯥꯅ ꯇꯧꯕꯅꯦ ꯑꯗ ꯀꯪꯉꯥꯗꯣ ꯍꯥꯏꯗꯤ ꯀꯌꯥ
ꯐꯪꯕꯕꯨꯗꯤ ꯌꯥꯏꯑꯕ ꯀꯣ ꯑꯗꯨ ꯈꯪꯗꯦ ꯀꯥꯏ ꯑꯗꯨꯝ ꯐꯪꯕꯗꯤ ꯌꯥꯏ ꯑꯗꯨ ꯀꯥꯒꯥꯁꯦ ꯌꯥꯝ ꯇꯥꯡꯕꯅꯦꯕ ꯑꯃꯗ ꯂꯤꯁꯤꯡ ꯑꯅꯤꯗꯃꯥꯏꯅ ꯌꯧꯕꯅꯦꯕ ꯑꯗꯨꯀꯣ
ꯎꯝ
ꯑꯗꯨꯗꯨꯅ ꯀꯗꯥꯥꯏꯗꯒꯤ ꯃꯤ ꯃꯤ ꯇꯔꯥ ꯃꯤ ꯆꯥꯗꯣ ꯀꯥꯡꯥ ꯑꯝꯅ ꯀꯩꯁꯨ ꯆꯥꯕꯗꯤ ꯌꯥꯔꯣꯏꯗꯅ
ꯎꯝ ꯀꯅꯥ ꯀꯅꯤ ꯌꯦꯗ
ꯑꯗꯨꯅꯦ ꯍꯥꯏꯁꯦ ꯍꯥꯏꯗꯤ ꯆꯅꯤꯄꯥꯟ ꯈꯔ ꯄꯨꯊꯣꯛꯅꯕꯁꯤꯗ ꯇꯨꯃꯤꯟ ꯇꯨꯃꯤꯟ ꯂꯩꯅꯗꯅ ꯈꯣꯠꯇꯅ ꯇꯧꯔꯤꯁꯤꯅꯗꯤ ꯀꯥꯏꯗꯒꯤ ꯑꯃꯨꯛ ꯀꯪꯉꯛꯑꯗꯣ ꯍꯥꯏꯕꯗꯤ ꯑꯃꯨꯛ ꯍꯦꯜꯂꯅꯤ ꯂꯤꯁꯤꯡꯃꯨꯛꯀꯤ ꯆꯥꯡꯗꯧ ꯍꯥꯏꯅ ꯑꯃꯨꯛ ꯈꯖꯤꯟꯅꯕꯒꯤ ꯇꯥꯏꯞꯇ ꯑꯃꯨꯛ ꯂꯥꯛꯑꯅꯤꯗꯅ
ꯎꯝ
ꯑꯗꯨꯗꯨꯒꯤ ꯑꯗꯨꯃꯥꯏꯅ ꯑꯣꯏꯔꯣꯏꯗꯕ ꯋꯥꯔꯤꯅꯤꯅ ꯑꯗꯨꯝ ꯇꯣꯛꯑꯦ ꯃꯥꯒꯤꯗꯨꯕꯨꯗꯤ ꯑꯗꯨ ꯑꯗꯨꯃꯥꯏꯅ ꯅꯨꯄꯥꯁꯤ ꯁꯤꯡꯁꯨ ꯑꯩꯅ ꯍꯥꯏꯗꯣ ꯑꯗꯨꯝ ꯔꯦꯗꯤꯗꯤꯂꯣꯏ ꯂꯩꯅꯕꯅꯦꯕ ꯈꯣꯞ ꯄꯤꯔꯣ ꯄꯤꯔꯛꯑꯣ ꯍꯥꯏꯔꯗꯤ ꯑꯗꯨꯝ ꯄꯤꯔꯛꯄ ꯆꯥꯟꯁ ꯂꯩꯌꯦꯕ ꯅꯣꯡ ꯅꯤꯅꯤ ꯊꯤꯟꯊꯕꯅ ꯊꯤꯟꯊꯕꯅꯦꯕꯀꯣ
ꯑꯗꯨꯗꯤ ꯑꯩ ꯍꯥꯏꯔꯒꯦ ꯒ꯭ꯔꯨꯞꯇ ꯅꯣꯏ ꯑꯗꯨ ꯅꯣꯏꯁꯨ ꯄꯩꯁꯥꯗꯣ ꯈꯣꯝꯖꯤꯜꯂꯣ ꯅꯪꯉꯣꯟꯗ ꯔꯥꯁ ꯄꯨꯟꯅ ꯄꯩꯁꯥꯗꯣ ꯅꯨꯄꯥꯁꯤꯡꯅ ꯈꯣꯝꯖꯤꯜꯂ ꯑꯗꯨꯒ ꯅꯨꯄꯤ ꯈꯣꯏꯗ ꯀꯥꯞ ꯀꯥꯞꯄꯛꯀꯦ ꯍꯥꯏꯔꯁꯨ ꯑꯗꯨꯃꯥꯏꯅ ꯄꯨꯟꯅ ꯀꯥꯄꯛꯄ ꯑꯃ ꯑꯗꯨꯝ ꯑꯩꯈꯣꯏꯅ ꯊꯧ ꯂꯩ
ꯎꯝ ꯑꯗꯨ ꯇꯝꯃꯣ
ꯍꯥꯥ
ꯊꯝꯃꯒꯦꯀꯣ
ꯑꯗꯣ ꯑꯩ ꯇꯝꯅꯔꯛꯀꯦ
ꯎꯝ
ꯎꯝ ꯊꯝꯃꯣ